ꯍꯂꯣ ꯍꯥꯏꯕꯤꯌꯣ ꯅꯪꯒꯤ ꯅꯪꯅ ꯍꯥꯏꯒꯦ ꯍꯥꯏꯕ ꯋꯥꯗꯣ ꯅꯨꯄꯒꯤ ꯐꯖꯕꯗꯣ
ꯅꯨꯄꯥꯒꯤ ꯐꯖꯕꯗꯤ ꯁꯝꯗ ꯅꯨꯄꯥꯒꯤ ꯐꯖꯕꯗꯤ ꯁꯝꯗ ꯎꯝ
ꯁꯝꯗ ꯀꯃꯥꯏꯐꯖꯥꯕ ꯍꯥꯏꯕꯗꯤ
ꯃꯥꯒꯤ ꯍꯤꯌꯔ ꯀꯛꯄ ꯑꯁꯝꯇꯦꯟꯅ ꯀꯛꯄ ꯗꯍꯦꯌꯔ ꯏꯁꯇꯥꯏꯜꯗꯀꯣ ꯂꯩꯌꯦꯕꯀꯣ ꯑ ꯍꯥꯏꯕꯗꯤ ꯅꯨꯄꯥꯗꯗꯤ ꯁꯝ ꯌꯥꯝ ꯁꯝꯇꯦꯟꯅ ꯀꯛꯄꯗꯨ ꯄꯥꯝꯃꯦ ꯑꯩꯗꯤ
ꯎꯝ
ꯌꯥꯝ ꯁꯥꯡꯕ ꯅꯨꯄꯥꯁꯦ ꯌꯥꯝ ꯇꯜꯂꯦ
ꯑꯣ ꯌꯥꯝ ꯃꯣꯠꯅ ꯎꯕ꯭ꯔ
ꯍꯣꯏ ꯌꯥꯝ ꯃꯨꯠꯅ ꯎꯋꯦ ꯑꯩꯗꯤ ꯅꯨꯄꯥꯅꯀꯣ
ꯍꯦꯍꯦ
ꯑ ꯀꯩꯅꯣ ꯇꯧꯕꯁꯦ ꯍꯥꯏꯗꯤ ꯑ ꯑꯁ ꯁ꯭ꯂꯤꯞꯄꯔ ꯐꯖꯕꯟꯅ ꯍꯥꯞꯄꯗꯣ ꯈꯪꯕ꯭ꯔꯥ
ꯑꯥ
ꯑꯗꯨꯃꯥꯏꯅ ꯍꯥꯞꯄꯗꯣ ꯌꯥꯝ ꯐꯖꯩꯌꯦ ꯅꯥꯜꯂꯒꯀꯣ ꯌꯥꯝ ꯅꯥꯜꯂꯦ ꯍꯥꯏꯕ ꯌꯥꯝꯅꯟ ꯅꯥꯟꯕ ꯅꯨꯄꯥꯁꯨ ꯌꯥꯝ ꯂꯩꯌꯦꯕꯀꯣ ꯁ꯭ꯂꯤꯞꯄꯔ ꯐꯖꯅ ꯑꯗꯨꯝ ꯌꯥꯝ ꯅꯥꯟꯅ ꯍꯥꯞꯄꯒ ꯑꯁ ꯑꯗꯨꯒꯝꯕꯗꯩꯗꯤ ꯌꯥꯝ ꯆꯥꯛꯑꯦ ꯌꯥꯝ ꯅꯥꯟꯥꯟꯕꯄꯥꯥꯗ ꯑꯗꯨꯒꯨꯝꯕ ꯍꯦꯟꯅ ꯐꯖꯩꯌꯦ ꯁ꯭ꯂꯤꯄꯔ ꯅꯟꯅ ꯍꯥꯞꯄꯗꯣ ꯈꯣꯡꯒꯨꯞ ꯑꯗꯨꯑꯗ ꯍꯥꯞꯄ ꯁꯨꯔꯨꯛꯄꯨꯗꯤ ꯑꯗꯨꯝ ꯑꯗꯨꯒꯨꯝꯕꯅ ꯑꯗꯨꯝ ꯀꯩ ꯍꯥꯏꯅꯤ ꯐꯖꯕ ꯑꯣꯏꯌꯦ ꯑꯩꯒꯤꯗꯃꯛ
ꯨ ꯍꯥꯞꯄ ꯅꯨꯄꯥꯕꯨꯗꯤ ꯏꯁ꯭ꯂꯤꯞꯄꯔ ꯍꯥꯞꯄ ꯅꯨꯄꯥ ꯀꯣꯏꯅꯤꯡꯅꯤꯅꯦ
ꯑꯩꯗꯤ ꯍꯥꯏꯕꯗꯤ ꯅꯜꯂꯦ ꯍꯥꯏꯕꯅꯦꯗ ꯑꯩꯅꯅꯦ ꯎ ꯀꯩꯅꯣꯁꯦ ꯅꯣꯏꯒꯤ ꯖꯥꯇꯤꯗ ꯑꯩꯅ ꯍꯥꯏꯗꯤ ꯄꯥꯝꯕ ꯍꯥꯏꯕ ꯇꯥꯔꯦ ꯑꯗꯨꯝ ꯑꯩꯅ ꯑꯌꯥꯝꯕ ꯎꯕꯗꯅꯨ ꯃꯄꯥꯁꯤꯡꯁꯦ ꯅꯥꯜꯂꯦꯕꯀꯣ ꯑꯩꯅ ꯑꯗꯨꯝ ꯈꯪꯂꯛꯄꯗ ꯌꯥꯝ ꯅꯥꯟꯅ ꯂꯩꯌꯦꯕ ꯃꯣꯏꯗꯣ ꯐꯤꯔꯣꯟ ꯍꯥꯞ ꯍꯥꯞꯄꯁꯨ ꯌꯥꯝ ꯅꯥꯟꯅ ꯃꯣꯏꯉꯣꯟꯗ ꯌꯥꯝ ꯆꯥꯟꯅꯕꯗꯣ ꯍꯥꯞꯄꯗꯣ ꯑꯗꯨꯃꯥꯏꯅ ꯑꯣꯏꯌꯦ ꯌꯥꯝ ꯅꯟ ꯑꯗꯨꯣ ꯄꯥꯝꯃꯦ ꯈꯡꯗꯦꯗ ꯌꯥꯝꯅꯜꯂꯦ ꯂꯣꯏꯔꯦ
ꯑꯣꯏ ꯁꯥꯡꯕꯗꯤ ꯄꯥꯝꯕ꯭ꯔꯥ ꯑꯣꯏ ꯁꯥꯡꯕꯗꯤ ꯄꯥꯝꯕ꯭ꯔꯥ
ꯇꯜꯂꯦ ꯍꯦ
ꯀꯣꯏ ꯁꯥꯡꯕꯗꯤ ꯄꯥꯝꯕ꯭ꯔꯣ
ꯄꯝꯗꯦ
ꯑꯗꯨꯗꯤ ꯀꯣꯏ ꯀꯛꯄ ꯀꯣꯏꯁꯤ ꯀ꯭ꯂꯤꯟ ꯁꯦꯐ ꯇꯝꯕ
ꯑꯗꯨꯅ ꯐꯖꯩꯌꯦ ꯑꯁ ꯏꯅꯥꯎꯅꯨꯄꯤꯁꯦ ꯍꯩꯇꯦꯗ ꯀꯣ ꯀꯔꯤꯁꯨ ꯍꯩꯇꯦꯗꯀꯣ ꯁꯤ ꯅꯨꯄꯤꯁꯦ ꯃꯥꯒꯤ ꯀꯩꯅꯣ ꯂꯥꯛ ꯌꯥꯏꯌꯦ ꯑꯩꯈꯣꯏꯅ ꯑꯌꯨꯛꯇ ꯂꯥꯛꯄꯗꯣ
ꯎꯝ
ꯑꯗꯨꯗꯣ ꯑꯩꯉꯣꯟꯗ ꯊꯥꯔꯛꯑꯦ ꯀꯃꯥꯏꯅ ꯇꯧꯗꯣꯏꯅꯣꯌꯦ ꯑꯁ ꯑꯩꯅ ꯊꯣꯛꯂꯛꯑꯣ ꯍꯥꯏꯕ
ꯑꯣ ꯀꯌꯥꯅꯣ ꯃꯥꯗꯤ
ꯈꯪꯗ꯭ꯔꯤ ꯃꯥꯒꯤꯗꯣ ꯊꯣꯡꯍꯡꯉꯣ ꯍꯥꯏ ꯃꯥꯗꯣ ꯍꯩꯇꯕꯅꯤꯅꯀꯣ ꯑꯩ ꯑꯗꯨꯝ ꯇꯧꯕꯤꯔꯒꯦ
ꯎꯝ ꯑꯧ ꯁꯣꯔꯤ ꯑꯁ ꯅꯣꯡ ꯀꯟꯅꯆꯨꯏ ꯅꯣꯏꯗꯗꯤ ꯅꯣꯡꯆꯨ ꯅꯣꯏ ꯅꯣꯡꯆꯗꯤ ꯏꯪꯉꯅꯤꯅꯦꯀꯣ ꯍꯦꯟꯅ
ꯎꯝ
ꯋꯥꯉꯡꯉꯣ ꯋꯥ ꯉꯥꯡꯑꯣ ꯋꯥꯡ ꯉꯡꯑꯣ
ꯎꯝ ꯅꯣꯡꯗꯣ ꯉꯁꯥꯏꯗꯨ ꯈꯤꯇꯪ-ꯈꯤꯇꯪ ꯆꯨꯏ ꯌꯥꯝ ꯀꯟꯅ ꯇꯥꯗꯕ
ꯎꯝ ꯑꯣ
ꯑꯁ ꯑꯩꯒꯤ ꯅꯦꯠꯋ ꯑꯩꯒꯤ ꯅꯦꯠꯋꯥꯛꯁꯤꯡ ꯑꯁꯤꯗꯤ ꯑꯩꯈꯣꯏ ꯋꯥꯏ ꯐꯥꯏꯁꯤ ꯁꯨꯡꯌꯥ ꯌꯥꯗ꯭ꯔꯦ ꯑꯁ
ꯀꯩꯒꯤꯅꯣ ꯌꯥꯗꯣꯏꯁꯤꯕꯣ
ꯉꯔꯥꯡꯒ ꯉꯁꯤꯁꯦ ꯕꯦꯔꯥ ꯌꯥꯝꯅ ꯇꯧꯋꯦ ꯈꯪꯗꯦ ꯂꯥꯏꯟ ꯅꯨꯡꯉꯥꯏꯇꯕ꯭ꯔꯥ ꯀꯅꯦꯛꯁꯟꯗ ꯈꯔ ꯕꯦꯔꯥ ꯂꯩꯅꯤ ꯋꯥꯏ ꯐꯥꯏ ꯄꯥꯏꯕ꯭ꯔꯥ ꯅ꯭ꯔꯅ ꯃꯣꯕꯥꯏꯜ
ꯑꯗ ꯅꯣꯏ ꯕꯦꯂꯦꯟꯁ ꯂꯣꯏꯕꯒꯤꯔꯣ
ꯕꯦꯂꯦꯟꯁꯇꯤ ꯌꯥꯎꯕ ꯂꯥꯏꯟ ꯌꯥꯗꯕ
ꯅꯪꯁꯨ ꯅꯣꯏꯗꯤ ꯋꯥꯏ ꯐꯥꯏ ꯄꯥꯏꯕ꯭ꯔꯣ ꯅꯠꯇ꯭ꯔꯒ ꯃꯣꯕꯥꯏꯜ ꯅꯦꯠꯋꯥꯛ ꯔꯣ
ꯑꯈꯣꯏ ꯑꯗꯨꯝ ꯑꯥ ꯋꯥꯏ ꯐꯥꯏꯁꯨ ꯄꯥꯏꯌꯦ ꯃꯣꯕꯥꯏꯜ ꯅꯦꯠ ꯑꯩꯒꯤꯗꯤ ꯃꯣꯕꯥꯏꯜ ꯅꯦꯠꯋꯥꯔꯛꯇꯤ ꯀꯣꯟꯅꯗꯦ
ꯎꯝ
ꯑꯗꯨꯃꯣ ꯑꯩꯗꯣ ꯕꯦꯂꯦꯟꯁ ꯍꯥꯞꯄ ꯁꯣꯏꯕꯀꯣ ꯑꯗꯨꯒꯤ
ꯍꯨꯝ
ꯀꯣꯅꯗꯦ ꯋꯥꯟ ꯄꯣꯏꯟ ꯐꯥꯏꯚ ꯈꯇꯅꯦ
ꯎꯝ ꯅꯪ ꯅꯨꯄꯤ ꯆꯪꯈ꯭ꯔꯦ꯫
ꯆꯪꯗ꯭ꯔꯤ ꯑꯩ ꯍꯨꯖꯤꯛ ꯁꯦꯝꯃꯒ ꯂꯩꯌꯦ꯫
ꯅꯪ ꯅꯨꯄꯤ ꯂꯩꯔꯤꯕ꯭ꯔꯣ ꯑꯗꯨꯗ?
ꯎꯝ
ꯃꯈꯣꯟꯁꯨ ꯇꯥꯗꯦꯅ꯫
ꯁꯦꯝꯕꯤꯈ꯭ꯔꯦ ꯁꯦꯝꯕꯤꯈ꯭ꯔꯦ ꯃꯥꯁꯨ ꯌꯥꯝꯃꯦ꯫
ꯀꯌꯥꯔꯧ꯫
ꯑꯥ ꯇꯨ ꯊꯥꯎꯖꯟ ꯀꯌꯥꯅꯣ ꯑꯥ ꯂꯤꯁꯤꯡ ꯑꯟ ꯑ ꯀꯩꯅꯣꯅꯦ꯫ ꯑꯥ ꯇꯨ ꯑꯩꯠ ꯇꯨ ꯑꯩꯠ
ꯄꯥꯈꯪ ꯈꯔ ꯇꯧꯕꯅꯤꯅ ꯍꯥꯏꯐꯦꯠꯇꯤ ꯐꯪꯒꯅꯤ ꯎꯝ
ꯐꯪꯉꯦ ꯐꯪꯉꯦ ꯐꯔꯦ ꯐꯔꯦ ꯌꯥꯝꯃꯦ ꯑꯍꯥꯟꯕꯗꯣ꯫
ꯑꯆꯥꯄꯣꯠ ꯆꯥꯕ ꯆꯠꯈ꯭ꯔꯣ ꯍꯥꯏꯌꯨ ꯅꯨꯉꯥꯏꯅ꯫
ꯑꯥꯔꯤꯗ ꯎꯝ ꯆꯪꯈ꯭ꯔꯦ ꯑꯃꯨꯀ꯫ ꯇꯣꯉꯥꯟ ꯇꯣꯉꯥꯟꯅ ꯇꯨꯝꯕꯅꯤꯅ ꯑꯃꯨꯛ ꯆꯪꯈ꯭ꯔꯦ ꯑꯩꯗꯤ ꯏꯊꯟꯗ ꯇꯨꯝꯕꯅꯦ꯫
ꯌꯥꯝ ꯅꯨꯡꯉꯥꯏꯔꯃꯅꯤꯅꯦ ꯃꯥꯗꯤ꯫
ꯍꯥ ꯅꯨꯡꯉꯥꯏꯕꯅꯦ ꯍꯔꯥꯎꯔ ꯆꯪꯈ꯭ꯔꯦ ꯑꯩꯉꯣꯟꯗ ꯍꯥꯏ꯫ ꯐꯥꯏ ꯇꯧꯔꯝꯃꯒ꯫
ꯎꯝ ꯑꯉꯥꯡ ꯍꯥꯏꯕꯁꯦ꯫
ꯑꯗꯨꯅꯤꯅꯦ ꯑꯉꯥꯡ ꯍꯥꯏꯕꯁꯦ꯫
ꯎꯝ
ꯑꯩꯌꯥꯍꯥ ꯅꯪꯗꯤ ꯄꯨꯡ ꯀꯌꯥ ꯇꯨꯝꯒꯦꯔꯣ?
ꯀꯤ ꯊꯦꯡꯅ ꯇꯨꯝꯃꯅꯤ ꯉꯁꯤꯗꯤ ꯇꯥꯛꯁ ꯈꯔ ꯌꯥꯝꯅ ꯂꯣꯏꯗꯕ ꯌꯥꯗꯦ꯫
ꯑꯗꯨꯗꯤ ꯏꯕꯥꯅꯤ ꯑꯗꯨꯝ ꯋꯥꯔꯤ ꯁꯥꯅꯔꯁꯦ꯫ ꯑꯇꯣꯞꯄ ꯂꯩꯕ꯭ꯔꯣ ꯁꯥꯟꯅꯅꯤꯉꯥꯏ꯫ ꯑꯗꯨ ꯑꯩꯉꯣꯟꯗꯗꯤ ꯅꯪ ꯇꯧꯔꯛꯄꯁꯨ ꯌꯥꯗ꯭ꯔꯒ꯫
ꯍꯣ ꯒꯣꯏ꯫ ꯑꯦꯄꯣꯏꯟꯃꯦꯟ ꯑꯦꯄꯣꯏꯟꯃꯦꯟ ꯌꯥꯝ ꯂꯧꯔꯛꯑꯦ ꯑꯗꯨ ꯑꯩꯅ ꯀꯦꯟꯁꯦꯜ ꯂꯣꯏ ꯇꯧꯕꯤꯈ꯭ꯔꯦ꯫
ꯕꯨ ꯎ
ꯑꯩ ꯁꯪꯍ ꯑꯩ ꯁꯪꯗꯦ ꯍꯌꯦꯡ ꯇꯧꯁꯦ ꯍꯌꯦꯡ ꯇꯧꯁꯦ ꯍ
ꯎꯝ ꯁꯪꯗꯦꯒ ꯍꯥꯏꯕꯤꯌꯦꯀꯣ ꯃꯤꯉꯣꯟꯗ꯫
ꯍꯩꯗ꯭ꯔꯗꯤ ꯅꯪꯒꯨꯝꯅ ꯑꯩꯃꯛꯄꯨ ꯄꯨꯡ ꯇꯔꯨꯛ ꯇꯧꯕ ꯃꯤ ꯅꯠꯇꯦꯅꯦ ꯑꯈꯣꯏꯗꯤ꯫
ꯑꯌꯥ ꯎꯁꯤꯇꯦ꯫
ꯎ ꯎꯝ ꯎꯝ ꯎꯝ ꯌꯥꯝ ꯂꯩꯇꯕꯗꯣ꯫
ꯈꯪꯉꯦ ꯈꯪꯉꯦ꯫
ꯑꯩꯗꯤ꯫ ꯅꯪꯗꯧꯅ ꯃꯁꯛ ꯐꯖꯇꯝꯅꯤꯅ ꯎꯄꯥꯏ ꯂꯩꯇꯕꯗꯧ꯫
ꯃꯤ ꯃꯆꯥ ꯗꯤ
ꯑꯩꯗꯤ ꯁꯛ ꯐꯖꯗꯕꯗ‌ꯣ ꯅ‌ꯣꯏꯗꯧꯅ
ꯌꯥꯔꯦ ꯑꯩ ꯀꯔꯤ ꯁꯛ ꯐꯖꯕ꯭ꯔꯣ ꯅꯪꯁꯨ ꯁꯛ ꯐꯖꯕ ꯉꯥꯛꯇ ꯍꯥꯏ ꯑꯩ ꯁꯛ ꯐꯖꯗꯦ ꯁꯛ ꯊꯤ
ꯑꯩꯈꯣꯏꯗꯤ ꯁꯛ ꯐꯖꯇꯕꯗꯨ ꯎꯝ ꯅꯪ ꯁꯛ ꯐꯖꯩꯌꯦ ꯀꯅꯥꯅ ꯁꯛ ꯐꯖꯗ‌ꯦ ꯍꯥꯏꯕ꯭ꯔꯣ ꯑꯩ ꯐꯨꯒꯤꯅꯦ ꯀꯅꯥꯅ ꯍꯥꯏꯕ꯭ꯔꯥ
ꯑꯩꯅ ꯍꯥꯏꯕꯅꯦ ꯑꯩ ꯐꯨꯕꯤꯔ‌ꯣ ꯑꯩꯅ ꯑꯩꯅ ꯍꯥꯏꯕꯅꯦ ꯑꯩꯅ ꯊꯦꯡꯅ ꯇꯨꯝꯒꯅꯤ ꯍꯥꯏꯔꯗꯤ ꯌꯦꯡꯉꯁꯦ ꯀꯌꯥꯃꯨꯛꯐꯥꯎ ꯇꯧꯕ ꯌꯥꯕ꯭ꯔꯥ ꯍꯥꯏꯕꯗꯣ
ꯅꯪ ꯇꯨꯝ ꯇꯨꯝꯍꯟꯗ꯭ꯔꯤ ꯐꯥꯎ ꯑꯩ ꯑꯝ ꯀꯜ ꯇꯧꯅꯤ ꯍꯥꯏꯕꯗꯤ ꯅꯪꯁ‌ꯦ ꯊꯥꯖꯕ ꯉꯝꯗꯦꯕ ꯇꯨꯝꯃꯒꯦ ꯍꯥꯏꯔꯒ ꯅꯪ ꯑꯣꯟꯂꯥꯏꯟ ꯂꯩꯔꯝꯕ ꯑꯣꯟ ꯆꯥ ꯆꯥ ꯇꯧꯔꯛꯄ ꯌꯥꯝ ꯊꯦꯡꯅꯩ ꯌ‌ꯦꯕ ꯅꯪꯁ‌ꯦ ꯑꯗꯨꯒꯤ ꯑꯩ ꯁ‌ꯦ ꯅꯪꯕꯨ ꯅꯪ ꯍꯥꯟ ꯅꯪ ꯍꯥꯟꯅ ꯇꯨꯝꯍꯟꯈ꯭ꯔꯦ ꯍꯥꯏꯕꯗ ꯑꯩ ꯇꯨꯝꯒꯅꯤ ꯇꯞꯅ
ꯑꯆꯥ ꯌꯥꯝ ꯍꯩꯄꯥꯁꯥꯏ ꯅ
ꯅꯪꯁꯦ ꯇꯨꯝꯃꯒꯦ ꯍꯥꯏꯔꯒ ꯑꯣꯟꯂꯥꯏꯟ ꯂꯩꯔꯝꯕ ꯏꯁꯇꯦꯇꯁ ꯊꯥꯒꯠꯂꯝꯕ ꯃꯦꯁꯦꯁ ꯊꯥꯔꯝꯕ ꯌꯥꯝ ꯐꯥꯔꯦꯕ ꯑꯩ ꯅ ꯅꯪ
ꯏꯁ ꯌꯥꯝ ꯐꯥꯏꯒ ꯍꯥꯏꯌꯦꯅꯦ ꯑꯩꯅ ꯑꯩꯅ ꯄꯨ ꯀ꯭ꯔꯤ ꯇꯧ ꯒꯅꯤ ꯗꯠꯇ
ꯎꯝ
ꯑꯩꯅ ꯍꯥꯏꯔꯤꯖꯤꯅꯤ ꯑꯩ ꯁꯤ ꯂꯩꯔꯤꯕꯐꯣ ꯑꯗꯨꯝ ꯑ ꯀꯩꯅꯣ ꯇꯧꯒꯋꯥꯅꯤ ꯑꯁꯤ ꯂꯣꯏꯈ꯭ꯔꯗꯤ ꯑꯩꯒꯤ ꯑꯩ ꯑꯣꯟꯂꯥꯏꯟ ꯁꯨꯡꯆꯪ ꯆꯪꯗꯕꯅꯦ ꯗ꯭ꯔꯃꯥ ꯈꯛꯇ ꯌꯦꯡꯕꯅꯦ
ꯁꯤ ꯅꯔꯗꯤ ꯑꯩꯅ ꯑꯗꯨꯝ ꯇꯧꯔꯛꯑꯅꯤꯗ ꯅꯃꯒꯜꯗ ꯋꯥꯅꯤ
ꯇꯧꯁꯦ ꯇꯧꯁꯦ ꯑꯩꯗꯤ ꯅꯨꯡꯗꯥꯡꯗꯣ ꯇꯨꯝꯗ꯭ꯔꯤ ꯃꯃꯥꯡꯗ ꯗ꯭ꯔꯃꯥ ꯑꯗꯨꯝ ꯌꯦꯡꯕꯅꯦ ꯍꯟꯗꯛ ꯇꯤ ꯌꯦꯡꯗ꯭ꯔꯦꯕꯀꯣ ꯑꯣ ꯗ꯭ꯔꯃꯥꯗꯣ ꯎꯝ ꯂꯤꯁꯇ ꯂꯩꯔꯦ ꯑꯦꯟꯗꯤꯡꯗ
ꯏꯁ ꯀꯣꯔꯤꯌꯟ ꯖꯄꯥꯟ ꯖꯄꯅꯤꯁ
ꯂꯣꯏꯅ ꯌꯦꯡꯉꯦꯗ ꯀꯣꯔꯤꯌꯟꯒꯤꯗꯤ ꯌꯥꯝ ꯌꯦꯡꯉꯦ ꯆꯥꯏꯅꯤꯁꯀꯤ ꯌꯦꯡꯗꯤ ꯌꯦꯡꯉꯦꯗ ꯑꯦꯐꯤꯁ‌‌ꯣꯠ ꯇꯨ ꯌꯥꯝꯕꯀꯣ ꯑꯗꯨꯒꯤ ꯑꯩꯗ ꯌꯦꯡꯕ ꯉꯝꯗꯦꯕ ꯃꯣꯏꯗꯤ ꯗꯨꯒ ꯀ‌ꯣꯔꯤꯌꯥꯟ ꯗꯔꯃꯥ ꯅ ꯑꯦꯄꯤꯁ‌ꯣꯇ ꯑ ꯀꯔꯤꯕꯥ ꯁꯤꯛꯁꯇꯤꯟ ꯒꯨꯝꯕ ꯑꯣꯏꯕꯀ‌ꯣ ꯑꯗꯨꯒꯤ ꯌꯦꯡꯕ ꯉꯝꯕ ꯑꯇꯣꯞꯄꯗꯤ ꯉꯝꯗꯦ ꯌꯥꯝ ꯁꯥꯡꯉꯦ ꯃꯣꯏꯒꯤꯗꯤ ꯐꯣꯔꯇꯤ ꯐꯤꯐꯇꯤ ꯁꯤꯛꯁꯇꯤ ꯌꯧꯋꯦ ꯁꯕ‌ꯦꯟ ꯑꯩꯠꯇꯤ ꯐꯥꯎ ꯂꯩꯌ‌ꯦ
ꯎꯝ ꯑ‌ꯣ
ꯑꯗꯒꯤ ꯑꯗꯨ ꯌꯦꯡꯅꯕ ꯍꯣꯠꯅꯕꯗ ꯌꯥꯝ ꯋꯥꯕ ꯑꯗꯨꯒꯤ ꯀꯣꯔꯤꯌꯟ ꯑꯣꯏꯅ ꯌꯦꯡꯉꯒꯦꯅꯀꯣ ꯑꯩ ꯀꯣꯔꯤꯌꯥꯟꯒꯠꯇ ꯌꯦꯏꯗ
ꯎꯝ
ꯍꯖꯕꯅꯤ ꯍ‌‌ꯦ ꯑꯩꯈꯣꯏꯗꯤ ꯀꯣꯂꯟ ꯗ꯭ꯔꯃꯥ ꯌꯥꯝ ꯌꯦꯡꯕꯤꯌꯦꯀꯣ ꯅꯨꯄꯥ ꯀꯣꯏꯕ ꯀꯥꯟꯗ ꯌꯥꯝ ꯀꯩ ꯍꯥꯏꯅꯤ ꯌꯥꯝ ꯋꯥꯡꯅ ꯑꯦꯛꯁꯄꯦꯛꯇꯦꯁꯟ ꯂꯩꯕ ꯇ
ꯎꯝ
ꯑꯗꯨꯒꯨꯝꯕꯗꯣ ꯌꯥꯝ ꯋꯥꯡꯉꯦꯕꯀꯣ ꯑꯗꯨꯕꯨ ꯍꯧꯖꯤꯛ ꯐꯥꯎꯒꯤꯗꯤ ꯂꯩꯇ꯭ꯔꯤ ꯎꯝ
ꯀꯣꯔꯤꯌꯥꯟ ꯗ꯭ꯔꯃꯥ ꯌꯥꯝ ꯌꯦꯛꯕꯅꯤꯅ ꯑꯗꯨꯗꯤ ꯀꯣꯔꯤꯌꯟꯒꯤ ꯃꯁꯛ ꯈꯤꯇꯪ ꯔꯥꯁꯤ ꯌꯥꯎꯕ ꯑꯗꯨꯒꯨꯝꯕ ꯊꯤꯔ ꯂꯩꯔꯦꯕ ꯅꯪꯁꯦ
ꯍꯥꯏꯗꯤꯅꯦ ꯎꯝ ꯍꯥꯏꯗꯤ ꯀꯣꯔꯤꯌꯟ ꯗ꯭ꯔꯃꯥꯗꯗꯤꯀꯣ ꯑꯁ ꯈꯪꯗꯁꯦ ꯅꯨꯄꯤ ꯅꯨꯄꯥꯗꯨꯅ ꯅꯨꯄꯤꯕꯨ ꯌꯥꯝ ꯅꯨꯡꯁꯤꯌꯦꯕꯀꯣ ꯑꯗꯨꯒ ꯁꯥꯏ ꯍꯦꯔꯣꯒꯨꯝꯕꯁꯨ ꯅꯨꯄꯤꯕꯨ ꯌꯥꯝ ꯅꯨꯡꯁꯤꯕ ꯑꯗꯨꯒ ꯌꯥꯝ ꯋꯥꯡꯅ ꯊꯥꯡ ꯀꯜꯂꯦꯕ ꯅꯨꯄꯤꯕꯨ ꯃꯣꯏꯅ ꯌꯥꯝꯅ ꯂꯨꯅ ꯇꯧꯕ ꯑꯗꯨꯒꯨꯝꯕꯗꯣ ꯑꯩꯈꯣꯏꯅ ꯌꯥꯝ ꯄꯥꯝꯕꯗꯣ ꯎꯝ ꯎꯝ ꯎꯝ ꯎꯝ
ꯎꯝ
ꯑꯗꯨꯃꯥꯏꯅ ꯑꯣꯏꯕꯀꯣ ꯑꯗꯣ ꯍꯧꯖꯤꯛ ꯐꯥꯎꯒꯤꯗꯤ ꯂꯩꯇ꯭ꯔꯤꯕꯀꯣ ꯑꯩꯒꯤ ꯑꯩꯅ ꯈꯟꯕ ꯑꯗꯨꯒꯨꯝꯕꯗꯣ ꯌꯧꯔꯛꯇ꯭ꯔꯤꯕꯀꯣ ꯑꯗꯨ ꯈꯪꯗꯦ ꯅꯗ ꯌꯥꯎꯛꯗ꯭ꯔ
ꯍꯗꯤ ꯌꯥꯎꯗꯗꯤ ꯌꯥꯎ꯭ꯔꯗꯤ ꯏꯣꯟꯗꯤ ꯌꯦꯡꯉꯣ ꯌꯦꯡꯉꯣ ꯑꯩꯉꯣꯟꯗꯗꯤ ꯆꯥꯡ ꯇꯧꯕ ꯌꯥꯎꯅꯤ ꯆꯥꯡ ꯇꯧꯔꯁꯨ ꯈꯪꯉꯥꯅꯤ ꯇꯦꯗꯔ꯭ꯁꯨ ꯈꯡꯉꯥꯅꯤ ꯆꯥꯡ ꯇꯧꯒꯦ ꯍꯥꯏꯕ꯭ꯔꯣ ꯊꯥꯖꯗ꯭ꯔꯗꯤ
ꯑꯗꯨꯃꯥꯏꯅ ꯆꯥꯡ ꯇꯧꯁꯤꯔꯣ
ꯌꯥꯝ ꯍꯩꯅ ꯇꯧꯀꯣ
ꯍꯥꯥ
ꯌꯥꯝ ꯍꯅ ꯇꯧ ꯀꯣ
ꯌꯥꯝ ꯍꯩꯅ ꯇꯧꯔꯒ ꯂꯣꯏꯔꯦꯗꯅ
ꯎꯝ
ꯍꯦꯍꯥ
ꯦꯟꯊ ꯄꯦꯟꯊꯜ ꯃꯥꯅꯤꯀ ꯁ
ꯊꯥꯏꯌꯦ ꯃꯈꯥꯗꯅꯦ ꯑꯩꯈꯣꯏ ꯅꯠꯇꯦ ꯑꯩꯈꯣꯏꯒꯤ ꯃꯈꯥꯗꯣ ꯃꯣꯏ ꯐꯦꯅ ꯑꯗꯨꯝ ꯊꯥꯏ ꯑꯩꯈꯣꯏꯗꯤ ꯇꯨꯝꯃꯦ ꯌꯥꯗꯦ ꯑꯗꯨꯒꯤꯀꯣ ꯁꯥꯎꯅꯤꯡꯕꯒꯤ ꯅꯍꯥꯟꯃꯨꯛꯇꯤ ꯑꯃꯔꯛꯇꯤ ꯍꯥꯏꯈ꯭ꯔꯕꯅꯦꯕꯀꯣ ꯑꯩꯈꯣꯏꯗꯣ ꯌꯥꯝ ꯎꯝ ꯁꯥꯎꯔꯒ ꯉꯥꯡꯕꯗꯤ ꯅꯠꯇꯦ ꯃꯣꯏꯕꯨ ꯍꯥꯏꯗꯤ ꯑꯩꯈꯣꯏꯁꯨ ꯊꯕꯛ ꯆꯠꯄꯅꯤꯅ ꯅꯨꯡꯗꯥꯡꯗ ꯇꯨꯝꯕꯗꯣ ꯋꯥꯏꯑꯦ ꯀꯣꯛ ꯊꯤꯛꯑꯦ ꯑꯗꯨꯗꯒꯤ ꯍꯥꯏꯗꯤ ꯎꯝ ꯄꯨꯡ ꯈꯔ ꯊꯦꯡꯉꯗꯤ ꯃꯨꯊꯠ ꯄꯤꯌꯣꯅ ꯍꯥꯏꯕꯒꯨꯝ ꯍꯥꯏꯈ꯭ꯔꯦꯕꯀꯣ ꯑꯗꯨ ꯑꯣꯏꯔꯁꯨ ꯃꯣꯏꯅ ꯑꯗꯨꯝ ꯐꯦꯟꯗꯣ ꯊꯥꯏꯌꯦ ꯑꯗꯨ ꯃꯨꯊꯠꯄꯤꯗꯦ
ꯎꯝ
ꯑꯗꯨꯒꯤ ꯑꯩꯗꯣ ꯁꯥꯏꯠ ꯑꯃꯗ ꯏꯊꯟꯗ ꯇꯨꯝꯃꯦꯕ